ꯍꯜꯂꯣ
ꯑꯣꯏꯇꯥꯔꯦ
ꯀꯩꯗꯧꯔꯤꯒꯦ
ꯑꯁ ꯀꯩꯁꯨ ꯇꯧꯔꯤꯗ ꯑꯗꯨꯝ ꯇꯨꯝꯁꯤꯔꯗꯥꯅꯤ
ꯑꯦ ꯇꯨꯝꯗ꯭ꯗꯤꯕꯣ
ꯑꯧ ꯇꯨꯝꯗ꯭ꯔꯤꯌꯦ ꯇꯨꯝꯗꯕꯩꯅꯦ ꯍꯧꯞꯀꯣꯜ ꯄꯥꯏꯈꯠꯂꯤꯁꯤ
ꯣꯗꯦ
ꯑꯁ ꯌꯦꯡꯒꯦ ꯇꯧꯔꯛꯑꯃꯤꯅ ꯌꯦꯡꯅꯤꯡꯗ꯭ꯔꯦꯗ ꯅꯦꯆ ꯌꯥꯟ꯭ꯔꯦ ꯑꯗꯨ ꯑꯗꯨ
ꯑꯁ ꯀꯩ ꯁꯪ ꯆꯥꯔꯒꯦ ꯁꯤꯗꯤ
ꯉꯁꯤ ꯈꯥꯃꯦꯟ ꯑ ꯈꯥꯕꯒ ꯑꯂꯨꯒ ꯊꯣꯟꯅꯤ
ꯎ ꯀꯅꯥꯅ ꯊꯣꯡꯕ
ꯏꯆꯦꯅ ꯊꯣꯡꯕ꯭ꯔꯥ ꯏꯃꯥꯅ ꯊꯣꯡꯕ꯭ꯔꯥꯗꯤ ꯈꯪꯗ꯭ꯔꯦ ꯑꯩ ꯆꯥꯛꯁꯪꯗ ꯆꯪꯗꯦꯕ ꯉꯁꯤ ꯀꯣꯛ ꯉꯥꯛꯇ ꯇꯧꯔꯤꯕ
ꯎꯝ ꯅꯨꯡꯉꯥꯏꯔꯦꯅꯦ ꯑ
ꯀꯣꯜ ꯇꯧꯁꯨ ꯋꯥꯏꯅꯦ
ꯅꯣꯏ ꯂꯧꯗꯤꯁꯤꯡ ꯁ ꯂꯣꯏꯔꯤꯕꯣ
ꯂꯣꯏꯗ꯭ꯔꯤꯗ ꯐꯩꯗꯣꯝ ꯈꯔꯗꯤ ꯂꯧ ꯈꯣꯏꯗ꯭ꯔꯤꯕ ꯏꯁꯤꯡ ꯂꯩꯇꯦ ꯍꯥꯏꯕ꯭ꯔꯥ ꯀꯩꯅꯣ ꯍꯥꯏꯕ꯭ꯔꯥ ꯑꯩꯗꯤ ꯇꯥ ꯐꯖ ꯐꯖꯟꯗꯤ ꯇꯥꯗꯕ
ꯅꯣꯡꯁꯨ ꯆꯨꯔꯛꯇꯕꯅꯤꯅ ꯌꯥꯗ꯭ꯔꯤꯅꯦ
ꯍꯣꯏ ꯁꯨꯕꯤꯔꯒ ꯅꯣꯡ ꯆꯨꯗ꯭ꯔꯗꯤ ꯀꯥꯟꯅꯗꯦ ꯑꯃꯨꯛꯀ
ꯅꯣꯡ ꯉꯁꯥꯏ ꯌꯥꯝ ꯆꯨ ꯀꯗ꯭ꯔ ꯈꯟꯕꯅꯦ ꯑꯗꯣ ꯏꯁ ꯃꯤꯅꯤꯠ ꯇꯔꯥ ꯐꯥꯎ ꯁꯨꯗꯣꯏꯅꯦ
ꯃꯤꯅꯤꯠ ꯇꯔꯥ ꯀꯥꯏꯔꯗꯤ ꯃꯣꯏꯅ ꯆꯨꯕ ꯃꯑꯣꯡꯗꯗꯤ ꯈꯥꯏꯏꯗꯒꯤ
ꯎꯝ
ꯍꯣꯏ ꯂꯝꯕꯤ ꯎꯐꯨꯟ ꯊꯣꯛꯇꯅꯕꯗꯤ ꯌꯥꯏ
ꯎꯝ ꯎꯝ
ꯇꯨꯝꯗꯤ ꯇꯨꯝꯅꯤꯡꯗ꯭ꯔꯤꯕꯣ
ꯏꯁꯕꯣ ꯌꯦꯡꯉꯦ ꯑꯩꯗꯤ ꯍꯧꯖꯤꯛ ꯈꯔ ꯌꯦꯡꯕ ꯂꯣꯏꯔꯒ ꯇꯨꯝꯝꯕꯗꯤ ꯆꯂꯒꯗꯤ ꯆꯂꯂꯅꯤ
ꯣ ꯂꯣꯏꯗꯤ ꯂꯩꯈ꯭ꯔꯕꯣ
ꯍꯣꯏ ꯑꯃꯗꯤ ꯂꯣꯏꯔꯦ ꯑꯗꯨ ꯄꯨꯡ ꯑꯃ ꯃꯈꯥꯏꯗ ꯑꯃ ꯑꯃꯨꯛꯀ ꯂꯩꯕꯅꯦ
ꯑꯗꯨꯗꯦ ꯌꯦꯡꯉ ꯑꯗꯨꯔꯣ
ꯑꯁ ꯉꯝꯗ꯭ꯔꯦꯗ ꯑꯩꯡ ꯂꯧ ꯁꯨꯕ ꯆꯠꯀꯅꯤ ꯑꯃꯨꯛꯀ
ꯑꯗꯨꯃꯤ ꯌꯦꯉꯅ ꯌꯥ ꯀ ꯎꯕꯝ ꯊꯃꯦꯗ ꯇ ꯃꯒꯁꯨ
ꯍꯣꯏ ꯑꯩꯗꯤ ꯏꯊꯟꯇ ꯆꯠꯄꯅꯤꯅꯀꯣ
ꯑ
ꯃꯇꯝꯗꯁꯨ ꯄꯣꯊꯥꯅꯤꯡꯕ ꯃꯇꯝꯗ ꯄꯣꯊꯥ ꯌꯨꯝ ꯆꯠꯅꯤꯡꯕ ꯃꯇꯝꯗ ꯆꯥꯕ ꯁꯤꯖꯤꯅꯩ
ꯑꯣ ꯑꯗꯨꯅ ꯍꯦꯟꯅ ꯅꯨꯡꯉꯥꯏꯗ
ꯈꯨꯁꯤꯅꯤ
ꯎꯝ ꯃꯤ ꯂꯧꯗꯨꯗꯤ ꯑꯗꯨꯝ ꯇꯧꯕ ꯌꯥꯗꯕꯅꯤꯅꯦ ꯑꯩꯈꯣꯏꯒꯤ ꯑꯣꯏꯔꯕꯅꯤꯅꯦ
ꯏꯁꯥꯒꯤ ꯂꯧ ꯁꯨꯔꯤꯉꯩꯗ
ꯎꯝ
ꯎ ꯄꯣꯊꯥ ꯄꯣꯊꯥꯔ ꯁꯨꯕ ꯇꯥꯝꯃꯦ
ꯎꯝ ꯃꯤ ꯂꯧꯥꯎꯗꯗꯤ ꯑꯦꯁ ꯄꯣꯊꯥꯅꯤꯡꯉꯁꯨ ꯄꯣꯊꯥꯕ ꯐꯪꯗꯦꯕ ꯁ ꯊꯦ ꯁ
ꯃꯤ ꯀꯤꯜꯍꯧꯗꯨꯗꯤ ꯐꯖꯟꯁꯨ ꯁꯨꯗ꯭ꯔꯗꯤ ꯌꯥꯗ꯭ꯔꯦ
ꯃꯄꯨꯅꯁꯨ ꯐꯖꯅ ꯌꯦꯡꯉꯦ
ꯎꯝ ꯁꯤ ꯅꯨꯄꯥꯁꯤ ꯂꯧꯎ ꯎꯕꯁꯦ ꯋꯥꯠꯂꯦ ꯀꯥꯏꯅꯀꯣ
ꯑꯃꯨꯛꯀ ꯂꯥꯛꯍꯟꯗꯕ ꯀꯥꯗꯣ
ꯃꯤꯅ ꯌꯦꯡꯕꯗ ꯐꯖꯗꯦꯕ
ꯂꯩꯅꯤ
ꯑꯁ ꯈꯅ ꯎꯅ ꯒꯤ ꯌꯥꯗ꯭ꯔꯦ ꯑꯩꯗꯣ
ꯑꯩꯁ ꯀꯩꯒꯤꯅ ꯂꯧ ꯊꯨꯡꯕ꯭ꯔꯣ
ꯍꯣꯏ
ꯎ
ꯎꯝ
ꯁꯥꯍꯟꯕ ꯌꯥꯔꯅꯤꯅꯦ ꯍꯧꯖꯤꯛ ꯃꯇꯝꯁꯤ ꯌꯥꯗꯣꯏꯅꯦ
ꯈꯪꯗꯦ ꯈꯔ ꯁꯥꯔꯛꯄꯒꯤꯗ ꯑꯩꯗꯣ ꯅꯍꯥꯟ ꯀꯩꯅꯣ ꯏꯁꯤꯡ ꯊꯛꯑꯀꯥꯟꯗ ꯀꯩꯅꯣ
ꯎꯝ
ꯌꯥꯛꯈꯤꯕ ꯍꯥꯏꯕ ꯇꯥꯔꯦ ꯑꯗꯨꯗ
ꯎꯝ ꯑꯗꯨꯗꯤ ꯑꯗꯨ ꯂꯧꯣꯛꯅ ꯂꯧꯣꯛ ꯈꯨꯔꯦ
ꯎꯝ ꯂꯧꯣꯛ ꯈꯨꯕ ꯑꯃ ꯇꯤꯟ ꯅꯠꯇꯦꯗ ꯑꯗꯨ ꯇꯤꯟꯒꯁꯤ ꯁꯤꯦ ꯌꯣꯠꯁꯤꯟꯕ ꯀꯥꯟꯗ ꯍꯦꯛꯇ ꯅꯥꯕꯨꯝ ꯇꯧꯧꯕꯀꯣ
ꯑꯣ ꯆꯤꯡꯊꯔꯛꯄꯗꯒꯤ ꯑꯣꯏꯔꯝꯅꯤ ꯑꯗꯨꯗꯤ
ꯎꯝ ꯂꯧ ꯈꯨꯕ ꯍꯥꯏꯔꯗꯤ ꯅꯥꯞꯆꯠ ꯊꯣꯛꯂꯛꯀꯅꯤ ꯑꯗꯨꯃꯥꯏꯅ ꯇꯧꯅꯤ ꯑꯁ ꯅꯍꯥꯟꯗꯒꯤꯩ ꯀꯣꯛꯁꯨ ꯁꯤꯛꯄꯅꯤꯅꯦ
ꯎꯝ ꯍꯧꯖꯤꯛ ꯃꯇꯝꯁꯤ ꯑꯁ ꯃꯤ ꯑꯌꯥꯝꯕ ꯌꯥꯝ ꯅꯥꯔ ꯑꯩꯅ ꯈꯨꯕ ꯀꯨꯝꯕ ꯀꯣꯛ ꯆꯤꯛꯄꯒꯨꯝꯕ ꯌꯥꯝꯌꯥꯝ
ꯎꯝ ꯇꯧꯔꯛ ꯇꯧꯔꯛꯑꯅꯤ
ꯑꯣꯁꯨꯗꯅꯤ ꯋꯥꯦ
ꯑꯗꯨꯒ ꯍꯣꯏ ꯁꯥꯕꯁꯨ ꯍꯦꯟꯒꯠꯂꯛ
ꯎ ꯑꯩꯔꯥꯛꯑꯒ ꯆꯥꯕ ꯌꯥꯗ꯭ꯔꯦꯅꯦ ꯍꯧꯖꯤꯛꯇꯁꯤ
ꯎꯝ
ꯊꯝꯃꯦ
ꯍꯧꯖꯤꯛ ꯆꯠꯂꯤꯕꯁꯦ ꯁꯝꯅꯁꯨ ꯁꯥꯡꯕꯒꯤꯗ ꯈꯪꯗꯦ ꯀꯣꯛꯀ ꯑꯁꯤ ꯌꯥꯝ ꯂꯨꯝꯃꯦꯕ
ꯎꯝ ꯅꯪꯁꯨ ꯁꯝ ꯁꯥꯡꯗꯕ ꯌꯥꯗꯕ ꯃꯤꯔꯣ
ꯑꯁ ꯑꯩ ꯁꯝ ꯁꯥꯡꯅꯗꯤ ꯍꯦꯛꯇ ꯅꯥꯒꯂꯦ ꯀꯣꯛꯁꯤꯒꯠꯂꯦ
ꯎꯝ ꯃꯤ ꯈꯔꯗꯤ ꯑꯩ ꯊꯦꯡꯅꯅꯤꯩ ꯁꯝ ꯀꯛꯑꯗꯤ ꯅꯥꯏꯏ ꯍꯥꯏꯔꯦ ꯁꯝ ꯌꯥꯝ ꯁꯥꯡꯅ ꯌꯣꯛꯑꯦꯕ ꯍꯧꯖꯤꯛꯐꯥꯎ ꯀꯛꯄ ꯌꯥꯗꯦꯕ ꯈ꯭ꯔ꯭ꯔ ꯈꯪꯦ ꯀꯛꯈ꯭ꯔꯗꯤꯅꯥꯔ ꯇꯣꯏꯅ ꯅꯥꯔꯛꯕ ꯑꯦ
ꯃꯤꯁꯤꯡꯁꯦ ꯑꯉꯛ ꯑꯉꯛꯄ ꯃꯑꯣꯡꯗꯨ ꯁꯦꯝꯃꯤꯅꯦ ꯏꯁꯣꯔꯅ
ꯍꯧꯖꯤꯛ ꯐꯥꯎ ꯑꯗꯨꯝ ꯀꯇ꯭ꯔꯤ ꯑꯗꯨꯝꯅꯦ ꯅꯨꯄꯥ ꯍꯥꯏꯅꯦ
ꯅꯃꯅꯅꯕꯔꯣ
ꯑꯩꯃꯥꯟꯅꯕꯗꯤ ꯅꯠꯇꯦꯗ ꯑꯗꯣ ꯑ
ꯎꯝ
ꯑꯪꯀꯜꯒꯨꯝꯕꯅꯤꯅ
ꯎꯝ ꯎꯝ
ꯆꯒ ꯂꯩꯔꯝ ꯃꯥ ꯑꯦꯝꯁꯗꯤ ꯁ ꯁꯤ ꯌꯥꯗ ꯂꯩꯅꯤ
ꯎꯝ ꯌꯨꯝꯗ ꯂꯩꯕ꯭ꯔꯣ
ꯑ ꯌꯗꯗꯦ
ꯑ ꯍꯟꯗꯛ ꯃꯔꯛꯁꯤ ꯌꯥꯃꯤꯅꯤ ꯇꯥ ꯇꯥꯗ꯭ꯔꯦꯗ
ꯀꯩ ꯇꯎꯔꯒꯦ
ꯑ ꯂꯧꯒꯦ ꯈꯜꯂꯒ ꯃ ꯊꯥꯡꯅ ꯌꯥꯝ ꯁꯥꯔꯤꯅꯦ ꯍꯥꯏꯕꯗꯤ ꯂꯧ ꯁꯨꯅꯕ ꯃꯤꯁꯨ ꯌꯥꯝꯗ꯭ꯔꯕꯅꯦ
ꯎ ꯅꯌꯥꯝꯕꯒ ꯂꯩꯇ꯭ꯔꯣ
ꯌꯥꯝꯅ ꯃꯣꯏ ꯊꯕꯛ ꯂꯣꯏ ꯆꯤꯟꯅꯑꯦ ꯃꯁꯥ ꯃꯁꯥꯒꯤ ꯊꯕꯛ ꯂꯩꯑꯦ
ꯅꯪꯉꯣꯟꯗ ꯁꯤꯟꯅꯔꯛꯑꯕꯅꯤꯅꯦ ꯂꯧꯒꯤꯗꯤ
ꯑꯣꯏꯔꯝꯃꯅꯤ ꯍꯣꯏ ꯁꯤꯅꯕ ꯍꯥꯏꯌꯨꯕꯨ ꯃꯣꯏꯁꯨ ꯁꯪꯉꯗꯤꯦ ꯑꯗꯨꯝꯗ
ꯃꯣꯏ ꯁꯪꯗ꯭ꯔꯗꯤ ꯈꯪꯗꯦ ꯑꯗꯨꯅ
ꯊꯥ ꯑꯃꯈꯛ ꯁꯨꯔꯝꯃꯒ ꯆꯍꯤ ꯑꯃꯅꯤꯅꯤ ꯆꯥꯔꯒ ꯅꯨꯡꯉꯥꯏ ꯂꯦꯟꯦꯟꯕꯗꯨ ꯐꯗꯤ ꯐꯕ ꯀꯣ ꯂꯧ ꯁꯨꯗ꯭ꯔꯗꯤ ꯌꯥꯗ꯭ꯔꯦ
ꯂꯧ ꯁꯨꯕꯅ ꯍꯦꯟꯅ ꯐꯥꯕꯅꯤꯅ ꯆꯥꯛꯈꯤꯗꯦ ꯆꯥꯛꯇꯤ ꯋꯥꯠꯇ꯭ꯔꯦꯕ
ꯑꯩꯈꯣꯏꯒꯤ ꯑꯩꯈꯣꯏꯗꯤ ꯂꯧꯁꯨ ꯌꯥꯝ ꯇꯜꯂꯤꯗꯣ ꯂꯧ ꯐ꯭ꯔꯨꯞꯗ ꯌꯥꯝꯅ ꯀꯩ ꯍꯥꯏꯁꯤꯦ ꯊꯕꯛꯇꯨ ꯐꯖꯅꯕ ꯁꯨꯕꯒꯤꯅꯦꯕ ꯋꯥꯕꯗꯣ
ꯑ ꯃꯤ ꯈꯔꯗꯤ ꯑꯁ ꯇꯥꯎꯗꯧꯕꯩꯗ ꯂꯧꯧꯔꯥꯡꯒ ꯇꯧꯕꯗꯣ ꯑꯩꯁꯦ ꯌꯦꯡꯕ ꯌꯥꯗꯣꯏꯅꯩ ꯐꯧꯗꯤ ꯌꯥꯝ ꯌꯥꯝ ꯂꯧꯕ ꯇꯥꯕ꯭ꯔꯣ ꯍꯜꯂꯣ
ꯀꯥꯕ꯭ꯔꯣ
ꯍ ꯇꯥꯏ ꯇꯥꯏ ꯏꯅꯤ ꯋꯥꯅ ꯌꯥ
ꯣꯏ ꯑꯀꯨꯠꯄꯗ ꯂꯥꯛꯑꯗꯤ ꯅꯦꯠꯋꯥꯛꯁꯦ ꯈꯔ ꯅꯨꯡꯉꯥꯏꯇꯕ
ꯎꯝ ꯑꯩꯒꯤꯅꯁꯨ ꯑꯣꯏꯔꯝꯔꯕꯅꯤꯗ
ꯍꯥꯥ
ꯑꯩꯒꯤꯅꯁꯨ ꯑꯣꯏꯔꯝꯕꯅꯤꯅ ꯅꯦꯠ ꯂꯣꯏꯈ꯭ꯔꯦ ꯍꯧꯖꯤꯛꯅ
ꯎꯝ ꯏꯌꯥꯝꯕ ꯈꯣꯏ ꯏꯌꯥꯝꯕ ꯈꯣꯏꯗ ꯆꯠꯂꯨꯕ ꯑꯩꯁꯨ
ꯎꯝ ꯑꯁ ꯑꯩꯈꯣꯏ ꯈꯨꯅꯗꯤ ꯑꯁ ꯀꯩ ꯍꯥꯏꯁꯤꯔꯦ ꯐꯣꯟꯁꯦ ꯄꯨꯔꯒ ꯄꯣꯏꯀꯠ ꯍꯣꯏ ꯆꯠ ꯆꯄꯩ ꯌꯥꯗꯦ ꯋꯥꯁꯦ ꯌꯥꯒꯟꯗꯦ
ꯍꯥꯏꯕꯗꯤ ꯑꯀꯨꯠꯄ ꯃꯐꯝꯗꯗꯤ ꯅꯦꯠꯋꯥꯛꯇꯣ ꯐꯪꯗꯦꯕ ꯐꯖꯅꯀꯣ
ꯎꯝ ꯏꯅꯁꯤ ꯇꯋꯥ ꯑꯗꯨꯝ ꯎ ꯃꯥꯒꯤ ꯆꯩ ꯆꯍꯤꯗꯤ ꯑꯗꯨꯝ ꯐꯨꯜ ꯑꯣꯏꯔꯦꯕ ꯑꯗꯨ ꯑꯣꯏꯔꯁꯨ ꯌꯥꯗꯦꯕ ꯀꯒꯤꯩꯅꯣ ꯈꯪꯗꯦ
ꯐꯣꯟ ꯄꯥꯏꯕ ꯃꯤ ꯌꯥ ꯃꯗꯤ ꯌꯥꯝꯅꯒꯤꯔꯥ ꯈꯪꯗꯦꯗ ꯌꯦꯠ ꯌꯥꯝ ꯄꯥꯏꯕꯒꯤꯔꯦ ꯇꯋꯔ ꯑꯃꯅ ꯀꯣꯟꯅꯗ꯭ꯔꯦꯕ
ꯑꯣꯏꯗꯝꯕꯁ ꯌꯥ
ꯎꯝ ꯎꯝ ꯇꯧꯔ ꯑꯅꯤꯒꯨꯝꯕ ꯑ ꯑꯍꯨꯝꯒꯨꯝꯕ ꯌꯥꯎꯔꯗꯤ ꯅꯨꯡꯉꯥꯏꯔꯅꯤꯗ
ꯑꯁ ꯃꯄꯥꯟ ꯈꯛꯇ
ꯆꯠꯂꯨꯔꯒ ꯑꯩꯗꯤ ꯑꯗꯨꯝ ꯌꯨꯝꯗ ꯂꯩ
ꯑꯗꯨꯗꯤ ꯌꯥꯔꯦ
ꯑ ꯇꯥꯕ꯭ꯔꯣ ꯇꯥꯕ꯭ꯔꯣ
ꯑꯗꯨ ꯌꯥꯕ꯭ꯔꯥ
ꯑ ꯇꯥꯏꯌꯦ-ꯇꯥꯏꯌꯦ ꯅꯦꯛꯋꯥꯔꯛ ꯅꯪꯒꯤꯅꯥꯔꯣ ꯑꯩꯒꯤꯅꯥꯔꯣ ꯈꯪꯗꯦꯅꯦ ꯃꯥꯈꯣꯜ ꯇꯥꯗꯦ ꯍꯥꯜꯂꯣ ꯇꯥꯔꯕꯣ ꯇꯥꯕ꯭ꯔꯣ ꯇꯥꯕ꯭ꯔꯣ ꯍꯥꯜꯂꯣ ꯎ ꯀꯅ